ꯀꯩꯇꯧꯔꯒꯦ ꯅꯪ ꯐꯣꯟ ꯇꯧꯔꯛ ꯑꯗꯤ
ꯑꯩꯁꯦ ꯊꯕꯛ ꯑꯃ ꯆꯠꯂꯨꯕꯅꯦ ꯃꯁꯤ ꯊꯕꯛꯁꯦ ꯆꯠꯄꯗꯣ ꯒꯥꯔꯤꯁꯦ ꯌꯥꯔꯛꯇ꯭ꯔꯦ ꯊꯥꯎꯁꯦ ꯂꯣꯏꯊꯣꯛꯈ꯭ꯔ ꯃꯥꯜꯂꯦꯕ ꯑꯗꯨꯅ ꯅꯪꯉꯣꯟꯗ ꯅꯪꯗꯣ ꯅꯪꯒꯤ ꯒꯥꯔꯤ ꯃꯆꯥꯗꯣ ꯂꯩꯕ꯭ꯔꯥ ꯍꯥꯏꯅ ꯍꯪꯉꯛꯏꯅꯦ ꯅꯪ ꯂꯩꯔꯒꯗꯤ ꯑꯝꯇ ꯊꯥꯎꯗꯣ ꯂꯤꯇꯔ ꯑꯃ ꯑꯅꯤꯗ ꯂꯩꯔꯒ ꯑꯝꯇ ꯄꯨꯕꯤꯔꯛꯑꯣ ꯍꯥꯏꯒꯦ ꯇꯧꯅꯦ
ꯅꯪ ꯒꯥꯔꯤ ꯃꯆꯥꯗ ꯂꯥꯛꯏꯔꯣ ꯑꯆꯧꯕꯗ ꯂꯥꯛ
ꯑꯩ ꯒꯥꯔꯤ ꯃꯆꯥꯗ ꯂꯥꯛꯄ ꯄꯅꯦꯕ ꯑꯩ ꯏꯇꯣꯝꯗꯅꯦ ꯏꯇꯣꯝꯗꯕꯨ ꯗꯤ ꯂꯥꯛꯄꯅꯦ ꯑꯩꯁꯦ ꯊꯕꯛ ꯑꯃꯒꯤ ꯂꯥꯛꯄꯅꯦꯕ ꯑꯗꯣ ꯃꯐꯝꯁꯦ ꯀꯃꯥꯏꯅ ꯇꯥꯛꯀꯗꯣꯏꯅꯣꯁꯨ ꯈꯪꯗꯦ ꯂꯝ ꯃꯃꯤꯡꯁꯤꯁꯨ ꯑꯩꯁꯦ ꯒ꯭ꯌꯥꯟ ꯑꯃ ꯇꯥꯗ꯭ꯔꯕ ꯆꯤꯡꯁꯨ ꯃꯌꯥꯝ ꯑꯃ ꯂꯩꯌꯦ ꯆꯤꯡꯁꯦ ꯅꯥꯀꯟ ꯑꯃ ꯁꯥꯏꯠꯇꯅ ꯆꯤꯡꯁꯦ ꯐꯖꯅ ꯂꯩꯗꯨꯗꯨꯒ ꯀꯩ ꯍꯥꯏꯅꯤ ꯁꯥꯏꯠ ꯁꯥꯏꯠꯁꯤꯗꯅꯅꯦ ꯂꯝꯕꯤꯁꯤꯒꯤ ꯃꯇꯥꯏ ꯃꯇꯥꯏ ꯆꯤꯡꯗꯅ ꯂꯧ ꯂꯩꯌꯦꯕ ꯃꯣꯏ ꯂꯧ ꯎꯅꯕꯒꯤ
ꯑꯣ ꯑꯗꯨꯏꯗꯣ ꯈꯪꯉꯦ ꯑꯩ ꯈꯪꯉꯦ ꯑꯃ ꯅꯣꯏꯔꯣꯝꯗꯒꯤ ꯈꯔ ꯆꯠꯂꯒ ꯃꯥ ꯁꯣꯝ ꯂꯕꯨꯛ ꯅꯥꯀꯟꯒꯤ ꯂꯝꯕꯤꯗꯨꯔꯣ ꯇꯥꯔꯤꯕꯣ ꯅꯪꯕꯣ
ꯇꯥꯔꯤꯌꯦ ꯇꯥꯔꯦ
ꯑꯃ ꯅꯣꯏꯔꯣꯝꯗꯒꯤ ꯆꯠꯈ꯭ꯔꯒ ꯂꯕꯨꯛꯀꯥ ꯂꯩꯕ ꯆꯤꯡꯒꯥꯏ ꯑꯗꯣ ꯑꯩꯁꯦ ꯑꯁ ꯑꯩꯁꯨ ꯒꯥꯔꯤ ꯃꯆꯥꯁꯤ ꯂꯩꯇꯦꯕꯀꯣ ꯑꯩꯁꯦ ꯄꯥꯎ ꯐꯥꯎꯔꯛꯈꯤꯒꯦ ꯑꯝꯇ ꯒꯥꯔꯤꯗꯣ ꯃꯥ ꯀꯥꯏꯗꯣꯕꯣ ꯍꯪꯒꯦ ꯅꯪꯗꯣ ꯂꯩꯕꯩ ꯂꯩꯕ ꯉꯥꯛꯇꯪ ꯂꯩꯔꯝꯃꯣ ꯌꯥꯗꯣꯏꯔꯣ
ꯌꯥꯅꯤ ꯑꯗꯣ ꯃꯝꯁꯤꯜꯂꯛꯑꯒꯗꯤ ꯑꯩꯁꯦ ꯅꯨꯡꯉꯥꯏꯇꯕ ꯑꯗꯨꯏꯗꯣꯏꯅꯦꯕ ꯅꯪ ꯈꯤꯇꯪ ꯍꯥꯏꯐꯦꯠꯇꯪ ꯈꯤꯇꯪ ꯊꯨꯅ ꯍꯪꯉꯨꯕꯀꯣ ꯑꯩꯁꯦ ꯃꯔꯨꯞ ꯄꯩꯁꯥꯁꯨ ꯑꯗꯨꯥꯏꯅ ꯑꯩꯁꯦ ꯃꯔꯨꯞ ꯄꯩꯁꯥꯁꯨ ꯊꯤꯟꯕ ꯑꯃꯨꯛ ꯆꯠꯇꯣꯏꯅꯦꯕ ꯁꯤꯗꯩ ꯍꯜꯂꯛꯑꯒ ꯑꯗꯨꯗꯨꯒꯤ ꯑꯩꯁꯦ ꯊꯕꯛ ꯍꯧꯖꯤꯛꯀꯤ ꯑꯩꯈꯣꯏꯁꯦꯅ ꯄꯤꯔꯛꯄ ꯊꯕꯛꯁꯦ ꯍꯥꯟꯅ ꯆꯠꯊꯣꯛꯎꯕꯗ ꯆꯠꯄꯤꯔꯣ ꯈꯤꯇꯪꯒ ꯊꯨꯕꯩꯅꯦꯅ ꯍꯥꯏꯕꯗꯨꯗ ꯑꯩꯁꯦ ꯒꯥꯔꯤ ꯊꯥꯎꯁꯦ ꯌꯥꯎꯔꯤꯕ ꯌꯥꯎꯗꯕ꯭ꯔꯥꯒꯁꯦ ꯀꯔꯤꯝ ꯌꯦꯡꯗꯕꯤꯗ ꯍꯟꯅ ꯊꯨꯅ ꯌꯦꯡꯗꯕꯤꯗ ꯑꯩꯁꯦ ꯒꯥꯔꯤꯁꯦ ꯄꯨꯔꯒ ꯂꯥꯛꯂꯨꯔꯦꯕ ꯑꯗꯨꯗꯨꯏꯅꯦꯕ ꯑꯩꯅ ꯑꯃꯨꯛ ꯃꯊꯥ ꯁꯥꯔꯤꯁꯦ ꯑꯩꯁꯦ ꯑꯗꯨꯝ ꯂꯝꯕꯤ ꯃꯌꯥ ꯅꯥꯀꯟ ꯁꯥꯏꯠꯁꯤꯗ ꯑꯩꯁꯦ ꯂꯦꯞꯄꯒ ꯒꯥꯔꯤꯁꯤꯡꯒ ꯇꯧ ꯂꯩꯕꯁꯤꯗ ꯃꯤꯁꯤꯡꯁꯦ ꯑꯆꯠ ꯃꯤꯁꯤꯡꯁꯦ ꯑꯩꯉꯣꯟꯗ ꯑꯗꯨꯝ ꯃꯨꯟꯅ ꯌꯦꯡꯉ ꯌꯦꯡꯉ ꯆꯠ ꯂꯩꯔꯕꯗꯨꯅ ꯑꯩꯁꯦ ꯇꯧꯐꯝ ꯑꯃ ꯈꯪꯗꯗꯅ ꯅꯪꯉꯣꯟꯗ ꯑꯣꯏꯅ ꯄꯥꯎ ꯄꯤꯔꯛꯏꯅꯤ
ꯍꯣꯏ ꯑꯩꯁꯦ ꯍꯧꯖꯤꯛꯁꯦ ꯒꯥꯔꯤ ꯃꯆꯥꯁꯤ ꯂꯩꯇꯦꯕꯀꯣ ꯑꯗꯣ ꯑꯩꯈꯣꯏ ꯑꯉꯥꯡꯅ ꯄꯨꯈꯤꯕꯅꯦꯕ ꯃꯥꯁꯦ ꯀꯔꯥꯏ ꯌꯧꯔꯛꯕ ꯍꯪꯒꯒꯦ ꯃꯥꯅ ꯍꯜꯂꯛꯄꯗ ꯑꯩꯁꯤꯦ ꯃꯥ ꯍꯥꯏꯗꯤ ꯃꯥꯅ ꯍꯜꯂꯛꯄꯗ ꯑꯗꯨꯝ ꯄꯨꯔꯛꯑꯣꯅ ꯍꯥꯏꯈ꯭ꯔꯒꯦꯕ ꯊꯥꯎꯗꯣ ꯑꯗꯨꯗꯣ ꯅꯪ ꯀꯤꯕ꯭ꯔꯣ ꯅꯠꯇꯅ ꯂꯩꯕꯗꯣ ꯀꯃꯥꯏꯅ ꯇꯧꯔꯤꯅꯣ ꯐꯣꯟꯁꯦ ꯑꯗꯨꯝ ꯄꯥꯏꯔꯒ ꯋꯥꯔꯤ ꯁꯥꯟꯅꯔ ꯂꯩꯁꯦ ꯍꯥꯏꯕ꯭ꯔꯣ
ꯍꯣꯏ ꯑꯗꯨꯃꯥꯏꯅ ꯑꯣꯏꯅ ꯇꯧꯁꯦ ꯍꯥꯏꯗꯤ ꯃꯤꯁꯤꯡꯁꯦ ꯍꯥꯏꯗꯤ ꯑꯌꯥꯝꯕ ꯅꯨꯄꯤꯁꯨ ꯄꯥꯛꯅ ꯆꯠꯄꯁꯨ ꯎꯗꯦꯕ ꯑꯩꯁꯦ ꯅꯨꯄꯥ ꯉꯥꯛꯇ ꯆꯠꯄ ꯎꯏꯌꯦꯕ ꯑꯗꯨꯗꯨꯅ ꯑꯩꯁꯦ ꯈꯔ ꯀꯤꯕ ꯍꯥꯏ ꯇꯔꯦ ꯑꯗꯨꯗꯨꯏꯅꯦꯕ
ꯍꯣꯏ ꯑꯩꯗꯣ ꯃꯥꯗꯣ ꯈꯔ ꯊꯨꯅ ꯂꯥꯛꯅꯕꯅ ꯑꯁꯣꯝꯗ ꯑꯩꯅ ꯍꯥꯏꯈ꯭ꯔꯕꯅꯦ ꯑꯩꯈꯣꯏ ꯃꯥꯗ ꯑꯝꯇ ꯐꯣꯟ ꯇꯧꯑꯣꯅ ꯑꯗꯨ ꯀꯩꯅꯣ ꯅꯪꯕꯨ ꯑ ꯂꯝꯕꯤ ꯅꯥꯀꯟ ꯆꯤꯡ ꯂꯝꯕꯤꯗꯨꯗꯕꯨ ꯅꯊꯟꯗ ꯆꯂꯤꯗꯨ ꯀꯩꯅꯣ ꯅꯣꯏꯒꯤ ꯅꯅꯥꯎꯄꯤꯁꯨ ꯂꯩꯅꯦ ꯑꯗꯨ ꯀꯧꯔꯒ ꯆꯠꯃꯤꯟꯅꯧ ꯌꯥꯗ꯭ꯔꯣ
ꯑꯩꯁꯦ ꯑꯗꯨꯃꯥꯏꯅ ꯇꯧ ꯉꯥꯏ ꯂꯩꯗꯧꯁꯦ ꯏꯆꯟꯟꯅꯨꯄꯤꯗꯨꯁꯨꯅꯦ ꯏꯅꯥꯎꯄꯤꯗꯨꯁꯨꯅꯦ ꯀꯩꯅꯣ ꯇꯧꯕ ꯑꯁꯤ ꯀꯣꯂꯦꯖ ꯆꯠꯈꯤꯌꯦ ꯃꯥꯁꯦ ꯀꯣꯂꯦꯖ ꯀꯥꯈꯤꯕ ꯑꯗꯨꯗꯨꯅ ꯑꯩꯁꯦ ꯏꯇꯣꯝꯇ ꯆꯠꯂꯨꯕꯅ ꯐꯔꯅꯤ ꯈꯜꯂꯒ ꯑꯩꯁꯦ ꯑꯗꯨꯝ ꯂꯥꯛꯑꯕꯅꯦꯕ ꯑꯩꯁꯦ ꯅꯪꯉꯣꯟꯗ ꯍꯧꯁꯤꯔꯥꯅꯗꯤ ꯈꯜꯂꯝꯕ ꯅꯪꯗꯣ ꯑꯃꯨꯛ ꯊꯕꯛ ꯂꯩꯔꯝꯒꯗ꯭ꯔꯥ ꯊꯕꯛ ꯆꯤꯜꯂꯝꯒꯗ꯭ꯔꯅ ꯑꯩꯁꯦ ꯍꯧꯗꯕꯤꯗ ꯁꯤ ꯃꯇꯦꯛꯁꯤꯕꯨ ꯍꯥꯏꯅ ꯈꯜꯂꯒ ꯑꯩꯁꯦ ꯑꯗꯨꯝ ꯂꯥꯛꯑꯕꯅꯤ ꯑꯗꯨꯗꯨꯒ ꯒꯥꯔꯤꯁꯤꯁꯨ ꯃꯇꯥꯡꯁꯤꯗ ꯌꯥꯁꯤꯜꯂꯛꯇ꯭ꯔꯕ
ꯍꯣꯏ ꯅꯪ ꯒꯥꯔꯤꯗꯨ ꯊꯥꯎ ꯈꯛ ꯂꯣꯏꯈꯤꯕ ꯑꯣꯏꯔꯤꯕ꯭ꯔꯥ ꯅꯠꯇ꯭ꯔꯒ ꯑꯇꯣꯞꯄꯖꯨ ꯑꯣꯏꯔꯤ ꯖꯥꯠꯂꯥ ꯑꯗꯣ ꯑꯩꯈꯣꯏ ꯏꯅꯥꯎꯄꯥꯗꯣ ꯃꯥ ꯂꯥꯛꯀꯁꯥꯅꯣ ꯑꯩ ꯍꯥꯏꯗꯤ ꯍꯥꯏꯈ꯭ꯔꯕꯅꯦ ꯊꯥꯎ ꯄꯨꯔ ꯂꯥꯛꯑꯣꯅ ꯑꯗꯨꯒ ꯑꯩꯗꯣ ꯑꯗꯨꯝ ꯂꯥꯛꯑꯒꯦ ꯅꯪ ꯍꯥꯏꯗꯤ ꯑꯗꯨꯝ ꯅꯣꯏ ꯃꯥꯍꯣꯏꯗꯤ ꯅꯪ ꯄꯥꯎ ꯄꯤꯈ꯭ꯔꯕ ꯃꯣꯏꯗ ꯄꯥꯈꯠꯂꯝꯃꯅꯤ ꯅꯪ ꯅꯪꯅ ꯍꯥꯏꯗꯤ ꯆꯤꯡ ꯂꯝꯕꯤꯗꯨꯗꯄꯨ ꯅꯊꯟꯗ ꯆꯠꯂꯤꯗ ꯅꯣꯏ ꯑꯗꯨꯒꯤ ꯂꯝꯕꯤꯗꯨ ꯁꯨꯛꯄꯅꯦ ꯍꯥꯏꯕ ꯍꯥꯏꯗꯤ ꯃꯤꯁꯨ ꯌꯥꯝ ꯇꯥꯗꯦꯗꯅ ꯌꯨꯝ ꯀꯩꯀꯩꯁꯨ ꯑꯗꯨꯗꯅꯦ ꯍꯥꯏꯗꯤ ꯃꯤ ꯐꯠꯇꯕ ꯃꯌꯥꯝꯁꯨ ꯂꯩꯕꯅꯦ ꯍꯥꯏꯕ ꯅꯪ ꯅꯊꯟꯗ ꯆꯠꯂꯤꯗꯣ
ꯑꯗꯨꯅꯦ ꯑꯩꯁꯦ ꯉꯥꯏꯍꯥꯛꯇꯪ ꯍꯥꯏꯗꯤ ꯀꯩꯁꯨ ꯀꯨꯏꯔꯣꯏ ꯈꯣꯠꯂꯣꯏ ꯑꯊꯨꯕꯩꯅꯦꯅ ꯍꯥꯏꯕꯗꯨꯗ ꯑꯩꯁꯦ ꯑꯗꯨꯒꯤ ꯈꯜꯂꯒ ꯑꯩꯁꯦ ꯄ꯭ꯔꯕꯞ ꯊꯨꯅ ꯂꯥꯛꯑꯕꯅꯦꯕ ꯀꯔꯤꯝ ꯍꯥꯏꯗꯤ ꯉꯥꯏꯍꯥꯛꯇꯪ ꯋꯥꯈꯜꯁꯦ ꯈꯟꯖꯥꯟꯅꯔꯒ ꯑꯦ ꯃꯥ ꯍꯧꯈꯤꯁꯤꯔ ꯁꯤ ꯍꯧꯈꯤꯁꯤꯔꯥ ꯍꯥꯏꯅ ꯈꯜꯂꯒ ꯂꯩꯕꯒꯤ ꯃꯇꯝꯗꯨꯁꯨ ꯐꯪꯈꯤꯗ꯭ꯔꯦꯗꯅ ꯑꯗꯨꯗꯨꯒꯤꯅꯦꯕꯩꯅ ꯊꯨꯅ ꯄ꯭ꯔ ꯀꯩꯅꯣ ꯇꯧꯔꯒ ꯂꯥꯛꯈꯤꯕꯒꯤꯅꯦꯕ ꯑꯩꯁꯦ ꯅꯉꯣꯟꯗ ꯍꯧꯖꯔꯝꯃꯁꯨ ꯐꯝꯅꯦꯅ ꯑꯩꯁꯦ ꯍꯧꯖꯤꯛ ꯈꯛꯇꯅꯦ ꯈꯜꯂꯛꯏꯁꯦ ꯑꯩꯈꯣꯏ ꯃꯥꯗ ꯑꯩꯁꯦ ꯄꯥꯎꯁꯦ ꯄꯤꯗꯧꯁꯦ ꯑꯩꯈꯣꯏ ꯃꯥ ꯍꯣꯏ ꯄꯥꯈꯠ ꯄꯥꯈꯠꯈꯤꯗ꯭ꯔꯥ ꯈꯤꯗ꯭ꯔꯅ ꯑꯩꯁꯦ ꯄꯥꯎ ꯄꯤꯕ ꯉꯝꯗ꯭ꯔꯦꯕ ꯍꯧꯖꯤꯛꯁꯦ
ꯑꯗꯨꯅꯦ ꯅꯦ ꯑꯗꯨ ꯅꯪ ꯑꯗꯨ ꯑꯗꯩꯅ ꯊꯥꯎꯗꯨ ꯄꯨꯔꯛꯒ ꯅꯪ ꯊꯕꯛꯇꯨꯗꯤ ꯆꯠꯄ ꯅꯪꯈꯤꯗꯣꯏꯔꯥ ꯅꯠꯇ꯭ꯔꯒꯅ ꯆꯠꯇ꯭ꯔꯁꯨ ꯇꯣꯛꯑꯣ ꯍꯌꯦꯡ ꯑꯣꯏꯅ ꯐꯖꯅ ꯉꯥꯟꯇꯥꯏꯕꯅꯤ ꯆꯠꯃꯤꯟꯅꯔꯁꯨ ꯌꯥꯗ꯭ꯔꯣ
ꯌꯥꯏꯌꯦ ꯑꯗꯨꯕꯨꯗꯤ ꯑꯩꯁꯦ ꯑꯗꯣ ꯃꯔꯨꯞ ꯄꯩꯁꯥꯁꯨ ꯍꯧꯖꯤꯛꯁꯦ ꯑꯃꯨꯛ ꯊꯤꯟꯕ ꯆꯠꯇꯣꯏꯅꯦꯕ ꯁꯤꯗꯩ ꯍꯜꯂꯛꯑꯒ ꯃꯔꯨꯞꯁꯦ ꯄꯨꯡ ꯇꯔꯨꯛꯇ ꯂꯥꯎꯒꯗꯧꯕ ꯃꯔꯨꯞꯅꯦꯕ ꯑꯗꯣ ꯍꯧꯖꯤꯛꯁꯦ ꯄꯨꯡꯁꯦ ꯇꯥꯁꯤꯜꯂꯛꯄꯁꯤꯗ ꯑꯩꯁꯦ ꯇꯧꯐꯝ ꯑꯃ ꯈꯪꯖꯤꯜꯂꯛꯇ꯭ꯔꯕꯗꯨꯏꯅꯦꯕ ꯑꯩꯁꯦ ꯅꯪꯉꯣꯟꯗ ꯑꯗꯨꯅ ꯈꯔ ꯊꯨꯒꯗ꯭ꯔꯥ ꯍꯥꯏꯅ ꯑꯩꯁꯦ ꯈꯜꯂꯒ ꯅꯪꯉꯣꯟꯗ ꯄꯥꯎꯁꯦ ꯄꯤꯔꯛꯏꯅꯦ ꯑꯗꯨ ꯅꯣꯏ ꯏꯅꯥꯎꯄꯥꯗꯣ ꯀꯗꯥꯏꯋꯥꯏꯗ ꯆꯠꯈꯤꯖꯥꯠꯅꯣꯅꯦ ꯒꯥꯔꯤꯗꯣ ꯄꯨꯔꯒ
ꯑꯩ ꯍꯥꯏꯗꯤ ꯍꯥꯏꯈ꯭ꯔꯕꯩ ꯃꯥ ꯌꯧꯁꯤꯜꯂꯦꯅ ꯃꯔꯨꯞ ꯍꯥꯏꯔꯒꯦ ꯅꯪ ꯃꯔꯨꯞꯁꯦ ꯀꯌꯥ ꯀꯌꯥ ꯍꯨꯟꯕꯤ ꯌꯥꯎꯔꯤꯒꯦ ꯑꯩꯁꯨ ꯃꯔꯨꯞ ꯑ ꯌꯥꯎꯅꯤꯡꯕꯅꯦ ꯇꯥꯟ ꯆꯥꯏ ꯀ ꯑꯝꯇ ꯍꯪꯍꯧꯒꯦ
ꯑꯥ ꯑꯗꯨꯅꯦ ꯑꯩꯁꯨ ꯅꯪꯉꯣꯟꯗꯗꯤ ꯃꯊꯪ ꯍꯧꯕꯗꯗꯤ ꯃꯔꯨꯞ ꯃꯊꯪ ꯍꯧꯕꯗꯗꯤ ꯄꯥꯎ ꯍꯥꯏꯔꯛꯄꯗ ꯑꯩꯁꯦ ꯅꯪꯉꯣꯟꯗ ꯄꯥꯎ ꯍꯥꯏꯔꯛꯀꯦꯅ ꯈꯜꯂꯝꯕꯅꯦ ꯑꯃꯗꯤ ꯍꯧꯖꯤꯟꯈ꯭ꯔꯦꯕ ꯑ ꯍꯧꯖꯤꯛ ꯌꯥꯎꯔꯤꯁꯤꯗꯤ ꯀꯩꯅꯣꯗ ꯅꯨꯃꯤꯠ ꯇꯔꯥꯅꯤꯗ ꯀꯩꯅꯣ ꯇꯧꯕꯤꯅꯦꯕ ꯅꯨꯃꯤꯠ ꯇꯔꯥꯅꯤꯗ ꯑꯣꯠꯄꯤꯅꯦꯕ ꯑꯩꯒꯤꯁꯤꯗꯤ ꯑꯗꯣ ꯑꯩ ꯍꯨꯜꯂꯤꯁꯦ ꯅꯨꯃꯤꯠ ꯇꯔꯥꯅꯤ ꯇꯔꯥꯅꯤ ꯁꯨꯔꯒ ꯁꯨꯃꯥꯏꯅ ꯑꯣꯠꯄ ꯅꯨꯃꯤꯠ ꯅꯨꯃꯤꯠꯁꯦ ꯑꯁꯤꯗꯩꯁꯤꯗ ꯍꯨꯟꯕꯅꯦꯕ ꯂꯤꯁꯤꯡ ꯑꯃꯃꯝ ꯍꯨꯟꯕꯅꯦꯕ ꯑꯗꯣ ꯅꯪ ꯌꯥꯎꯒꯦ ꯍꯥꯏꯔꯒꯗꯤ ꯍꯧꯖꯤꯛꯀꯤ ꯂꯤꯁꯤꯡ ꯑꯃꯃꯝ ꯨꯍꯨꯟꯕꯤꯁꯦ ꯃꯤ ꯌꯥꯝ ꯁꯥꯝꯕꯅꯤꯅ ꯍꯥꯏꯗꯤ ꯌꯥꯝ ꯀꯨꯏꯗꯣꯏꯅꯦꯕ ꯑꯗꯨꯅ ꯑꯩꯅ ꯀꯨꯏꯁꯨ ꯀꯨꯏꯗꯣꯏꯅꯤꯅ ꯍꯥꯏꯅ ꯈꯜꯂꯒ ꯑꯩꯁꯦ ꯌꯥꯎꯁꯤꯜꯂꯨꯔꯦ ꯑꯍꯥꯟꯕꯗ ꯑꯗꯨꯝ ꯊꯨꯅ ꯐꯪꯗꯕꯩꯅꯤꯡꯗꯅ ꯑꯗꯣ ꯍꯧꯖꯤꯛꯇ ꯑꯃꯨꯛ ꯄꯥꯝꯂꯛꯇ꯭ꯔꯕ ꯑꯩꯁꯦ ꯑꯗꯨꯝ ꯃ ꯃꯊꯪꯗꯒꯤ ꯍꯧꯕꯗꯣ ꯃꯊꯪꯗꯩ ꯍꯧꯕꯁꯦ ꯂꯨꯄꯥ ꯆꯥꯝꯃꯉꯥ ꯁꯨꯃꯥꯏꯅ ꯍꯨꯟꯕꯤꯗꯍꯧꯕꯅꯤ ꯍꯥꯏꯌꯦꯕ ꯑꯩꯈꯣꯏ ꯏꯆꯦ ꯑꯃꯅ ꯑꯗꯨꯅ ꯅꯪ ꯑꯗꯨꯒꯤꯗꯨꯗ ꯌꯥꯎꯍꯧꯔꯣ ꯑꯩꯁꯨ ꯑꯗꯨꯗꯣ ꯄꯩꯁꯥ ꯍꯨꯟꯕꯗꯣ ꯀꯩꯁꯨ ꯌꯥꯝꯁꯨ ꯌꯥꯝꯃꯣꯏꯗꯕꯅꯤꯅ ꯆꯥꯝꯃꯉꯥꯗꯨꯗꯤ ꯀꯩꯁꯨ ꯌꯥꯝꯕꯗꯤ ꯅꯠꯇꯦꯗꯅ ꯑꯗꯨꯗꯨꯅ ꯑꯗꯨ ꯑꯣꯏꯅ ꯍꯨꯟꯕꯗ ꯑꯣꯏꯅ ꯌꯥꯎꯔꯒꯦ ꯇꯧꯅꯦ ꯍꯧꯖꯤꯛꯀꯤ ꯑꯩꯅ ꯂꯤꯁꯤꯡ ꯑꯃ ꯍꯨꯟꯕꯤ ꯌꯥꯎꯔꯤꯁꯦ ꯑꯁꯤꯁꯤꯗꯤ ꯑꯩ ꯏꯆꯟ ꯅꯨꯄꯤ ꯑꯃ ꯂꯩꯕꯗꯣ ꯑꯗꯨꯗꯩꯗ ꯑꯩꯁꯦ ꯍꯧꯔꯒ ꯃꯥꯒ ꯑꯣꯏꯅ ꯇꯧꯔꯒ ꯇꯪꯈꯥꯏ ꯇꯪꯈꯥꯏ ꯑꯣꯏꯅ ꯍꯨꯜꯂꯒꯦ ꯇꯧꯅꯦꯕ ꯑꯩ ꯏꯇꯣꯝꯇ ꯍꯨꯟꯕ ꯉꯝꯂꯛꯇ꯭ꯔꯦꯕ ꯁꯤꯗꯤ
ꯍꯣꯏ ꯅꯉ ꯍꯧꯖꯤꯛ ꯀꯤ ꯅꯣꯏ ꯆꯦꯣꯏ ꯍꯧꯅꯤ ꯍꯥꯏꯕ ꯆꯥꯝꯉꯥ ꯆꯥꯝꯃꯉꯥ ꯄꯨꯕꯤꯗꯣ ꯑꯩꯁꯨ ꯌꯥꯎꯒꯦ ꯍꯦꯛ ꯍꯥꯂꯣꯏꯕꯒ ꯍꯧꯔꯝꯗꯥꯏꯗ ꯍꯥꯏꯔꯣ ꯑꯩꯁꯤꯀꯣ ꯁꯣꯝꯗ ꯑꯅꯤ ꯄꯨꯕꯤ ꯑꯃ ꯌꯥꯎꯕꯅꯦ ꯃꯤꯕꯨ ꯅꯤꯐꯨ ꯁꯨꯌꯦꯃꯤ ꯃꯤ ꯅꯤꯐꯨ ꯁꯨꯕꯗꯣ ꯁꯨꯛꯂꯧ ꯑꯣꯣꯏ ꯂꯣꯏꯕ ꯅꯥꯏꯗ꯭ꯔꯦ ꯑꯩꯁꯦ ꯅꯍꯥꯟ ꯑꯍꯧꯕꯗ ꯐꯪꯈ꯭ꯔꯦꯕꯀꯣ ꯀꯣ ꯑꯗꯨꯅ ꯑꯩꯁꯦ ꯋꯥꯁꯤꯜꯂꯛꯑꯦꯕ ꯊꯥꯡꯕꯁꯦ ꯑꯗꯨꯅꯅꯦ ꯃꯆꯥ ꯃꯆꯥ ꯑꯣꯏꯅꯅꯦ ꯍꯥꯏꯗꯤ ꯑꯃꯨꯛ ꯐꯠ ꯂꯣꯏꯕꯒ ꯑꯃꯨꯛ ꯍꯧꯕ ꯐꯠ ꯂꯣꯏꯕ ꯑꯃꯨꯛ ꯍꯧꯕ ꯑꯗꯨ ꯑꯣꯏꯅ ꯌꯥꯎꯅꯤꯡꯉꯦꯕꯀꯣ ꯍꯥꯏꯗꯤ ꯆꯥꯝꯃꯉꯥ ꯄꯨꯕꯗ ꯑꯣꯏꯅ ꯌꯥꯎꯔꯒꯦ ꯅꯪꯅ ꯍꯥꯏꯔꯛꯑꯣ ꯃꯤ ꯀꯌꯥꯃꯨꯛ ꯇꯧꯅꯤ ꯍꯥꯏꯒꯦ
ꯃꯤꯁꯦ ꯍꯧꯖꯤꯛꯀꯤ ꯆꯥꯝꯃꯉꯥ ꯆꯥꯝꯃꯉꯥ ꯐꯨꯟꯕꯤꯁꯦ ꯀꯩꯁꯨ ꯌꯥꯝꯃꯣꯏꯌꯦ ꯃꯤꯗꯤ ꯍꯥꯏꯗꯤ ꯆꯥꯝꯃꯉꯥ ꯆꯥꯝꯃꯉꯥ ꯐꯨꯟꯕꯤꯁꯦ ꯊꯨꯅ ꯂꯣꯏꯁꯤꯟꯕꯤ ꯑꯣꯏꯗꯣꯏꯅꯦꯕ ꯑꯗꯨꯗꯨꯅ ꯑꯣꯠꯄ ꯅꯨꯃꯤꯠ ꯅꯨꯃꯤꯠꯁꯦ ꯑꯁꯨꯃꯥꯏꯅ ꯐꯥꯎꯕ ꯅꯨꯃꯤꯠ ꯅꯨꯃꯤꯠꯁꯤꯗ ꯄꯩꯁꯥꯁꯦ ꯑꯗꯨꯝ ꯄꯤꯊꯣꯛꯇꯣꯏꯖꯥꯅꯤ ꯑꯗꯨ ꯂꯣꯏꯔꯒꯕꯨ ꯑꯗꯨꯝ ꯍꯨꯟꯕꯤꯗꯣ ꯃꯈꯥ ꯇꯥꯅ ꯍꯨꯟꯊꯕꯤꯗꯣ ꯑꯗꯨꯗꯨꯝ ꯑꯣꯏꯗꯣꯏꯅꯦꯕ ꯑꯣꯏꯕꯕꯨꯗꯤ ꯑꯗꯣ ꯅꯪ ꯍꯧꯖꯤꯛꯀꯤꯁꯦ ꯑꯩꯈꯣꯏ ꯏꯆꯦꯗꯨꯅ ꯍꯥꯏꯕꯗꯗꯤ ꯃꯊꯪ ꯊꯥ ꯅꯠꯇ꯭ꯔꯒ ꯃꯊꯪ ꯍꯞꯇꯥ ꯑꯗꯨꯃꯥꯏꯅ ꯇꯧꯔꯒ ꯑꯣꯏꯅ ꯍꯧꯅꯤ ꯈꯣꯠꯀꯅꯤꯅ ꯍꯥꯏꯌꯦꯕ ꯑꯗꯣ ꯅꯪ ꯌꯥꯎꯒꯦ ꯍꯥꯏꯔꯒꯗꯤ ꯑꯩ ꯍꯧꯖꯤꯛꯇꯒꯤ ꯃꯤꯡ ꯄꯥꯟꯁꯤꯟꯈꯤꯗꯣꯏꯅꯦ ꯑꯩ ꯃꯉꯣꯟꯗ ꯍꯥꯏꯕꯤꯈꯤꯒꯦ ꯅꯪ ꯁꯦꯌꯔ ꯀꯌꯥ ꯌꯥꯎꯒꯦ ꯍꯥꯏꯅꯣ
ꯁꯤꯦꯌꯥꯔꯁꯦ ꯑꯩ ꯁꯪꯉ ꯀꯦ ꯍꯥꯏꯗꯤ ꯑꯩꯈꯣꯏ ꯏꯅꯥꯎ ꯄꯤꯗꯣ ꯃꯥ ꯁꯨꯃꯔꯨ ꯐ ꯎꯝ ꯌꯥꯥꯎꯅꯤꯡ ꯀꯣꯦꯉꯣꯟ ꯇꯪ ꯕꯤꯔꯣꯅ ꯍꯥꯏꯕꯅꯦꯕ ꯀꯣ ꯑꯩ ꯑꯃꯗꯤ ꯑꯗꯨꯝ ꯊꯥꯖꯤꯜꯂꯣꯕꯀꯣ ꯑꯗꯨꯒ ꯃꯥꯒ ꯃꯥꯅ ꯉꯝꯃꯣꯏ ꯍꯥꯏ ꯇꯥꯔꯗꯤ ꯃꯥꯒ ꯑꯩꯒ ꯇꯪꯈꯥꯏ ꯇꯪꯈꯥꯏ ꯄꯨꯅꯔꯒ ꯑꯗꯨꯃꯥꯏꯅꯁꯨ ꯌꯥꯏꯗꯅ ꯑꯗꯨꯃꯥꯏꯅ ꯑꯃꯁꯨ ꯌꯥꯎꯔꯁꯨ ꯌꯥꯎꯔꯒ ꯑꯩ ꯃꯉꯣꯟꯗ ꯍꯪꯉꯛꯈꯤꯒꯦꯕꯀꯣ ꯑꯩꯁꯦ ꯐꯤꯒꯤꯁꯨ ꯈꯔ ꯌꯥꯎꯕꯅꯦꯕꯀꯣ ꯃꯔꯨꯞꯁꯦ ꯑꯗꯨꯏꯁꯤꯡꯁꯤꯁꯨ ꯂꯣꯏ ꯂꯣꯏꯁꯤꯜꯂꯛꯑꯕ ꯑꯗꯣ ꯅꯣꯏ ꯑꯗꯣꯝꯗꯗꯤ ꯐꯤꯒꯤ ꯀꯩꯒꯤꯗꯤ ꯇꯧꯗꯕ꯭ꯔꯥ
ꯐꯤꯒꯤꯁꯦ ꯐꯤ ꯈꯛꯇꯪꯒꯤꯗꯤ ꯇꯧꯗꯦꯕ ꯐꯤꯒ ꯐꯅꯦꯛꯀꯒꯤ ꯑꯣꯏꯅ ꯁꯨꯠꯇ ꯇꯧꯕꯁꯨ ꯂꯩꯔꯦ ꯑꯗꯨꯃꯥꯏꯅ ꯇꯧꯕꯗꯤ ꯂꯩ ꯑꯗꯣ ꯁꯅꯥꯒꯤꯗꯁꯨ ꯇꯧꯕ ꯂꯩꯌꯦ ꯑꯗꯣ ꯅꯪ ꯁꯅꯥꯒꯤꯗꯣ ꯌꯥꯎꯅꯤꯡꯉꯒꯗꯤ ꯀꯩꯁꯨꯝ ꯀꯥꯏꯗꯦꯌꯦ ꯑꯗꯨꯗꯣ
ꯁꯅꯥꯒꯤꯗꯤ ꯑꯩꯗꯤ ꯐꯣꯝꯗ ꯑꯃꯗꯤ ꯌꯥꯎꯖꯈꯨꯔꯦꯕ ꯀꯣ ꯃꯃꯥꯡ ꯆꯍꯤꯗ ꯐꯪꯈ꯭ꯔꯦꯕ ꯑꯩꯁꯦ ꯑꯗꯨꯅ ꯁꯅꯥꯒꯤꯗꯤ ꯌꯥꯎꯅꯤꯡꯗ꯭ꯔꯦ ꯍꯥꯏꯗꯤ ꯁꯅꯥꯁꯤꯗꯤ ꯍꯧꯖꯤꯛꯀꯥꯟꯁꯤꯗꯤ ꯃꯌꯥꯝ ꯁꯥꯕꯗꯤ ꯉꯝꯃꯣꯏꯗꯅꯤꯅ ꯍꯧꯖꯤꯛꯇꯤ ꯑꯅꯧꯕ ꯀ꯭ꯋꯥꯟꯇꯤꯇꯤ ꯀꯩꯀꯩ ꯃꯌꯥꯝ ꯊꯣꯛꯂꯛꯑꯦꯗꯅ ꯑꯗꯨ ꯑꯣꯏꯅ ꯌꯥꯔꯒꯦꯁꯤ ꯁꯦꯝꯕꯒꯤꯗꯤ ꯑꯩ ꯌꯥꯎ ꯉꯝꯃꯔꯣꯏ ꯑꯗꯨꯅ ꯐꯤꯒꯨꯝꯕꯩꯁꯦ ꯑꯩꯁꯦ ꯂꯣꯏꯅ ꯂꯣꯏꯁꯤꯜꯂꯛꯄ ꯇꯥꯟꯖꯥ ꯑꯣꯏꯔꯦꯕ ꯐꯤꯒꯨꯝꯕꯩꯗꯣ ꯐꯤꯕꯨ ꯑꯣꯏꯔꯣ ꯃꯣꯝꯄꯥꯛ ꯐꯤꯗꯛꯄꯨ ꯑꯣꯏꯔꯣ ꯑꯗꯨꯝꯕꯩꯗꯨꯣ ꯈꯔ ꯌꯥꯎꯅꯤꯡꯉꯦ ꯅꯠꯇ꯭ꯔꯒ ꯏꯕꯥꯅꯤ ꯇꯧꯔꯒ ꯍꯧꯔꯁꯤꯔꯣ ꯑꯃꯃ ꯃꯄꯥ ꯈꯤꯇꯛꯀꯤ ꯑꯣꯏꯔꯁꯨ
ꯌꯥꯏꯌꯦ ꯑꯗꯣ ꯏꯕꯥꯅꯤ ꯍꯧꯖꯤꯛꯀꯤ ꯑꯃ ꯌꯥꯎꯕꯁꯦ ꯍꯧꯖꯤꯛꯀꯤ ꯁꯦꯔ ꯑꯍꯨꯝ ꯑꯁꯨꯃꯥꯏꯅ ꯌꯥꯎꯔꯁꯦꯕ ꯍꯧꯖꯤꯛꯀꯤꯁꯦ ꯁꯦꯔ ꯑꯍꯨꯝ ꯌꯥꯎꯕ ꯍꯥꯏꯁꯦ ꯅꯪꯒꯤ ꯅꯪꯒꯤ ꯑꯃ ꯑꯩꯒꯤ ꯑꯃ ꯁꯨꯃꯥꯏꯅ ꯂꯩꯖꯔꯦꯗꯅ ꯑꯗꯨꯒ ꯏꯕꯥꯅꯤꯒꯤ ꯑꯄꯨꯟꯕ ꯑꯃꯒ ꯆꯅꯤꯌꯥꯡꯈꯩ ꯌꯥꯡꯈꯩ ꯆꯅꯤꯌꯥꯡꯈꯩ ꯁꯨꯃꯥꯏꯅ ꯏꯕꯥꯅꯤ ꯐꯨꯀꯠꯂꯒ ꯑꯗꯨꯃꯥꯏꯅ ꯄꯨꯈꯠꯂꯒ ꯑꯣꯏꯅ ꯑꯃ ꯌꯥꯎꯖꯦꯕ ꯑꯗꯨꯒ ꯑꯗꯨꯑꯣꯏꯗꯤ ꯁꯦꯔ ꯑꯍꯨꯝ ꯑꯣꯏꯔꯦꯗꯅ ꯏꯕꯥꯅꯤ ꯈꯛꯇꯗ
ꯌꯥꯏꯌꯦ ꯌꯥꯎꯁꯦ ꯍꯥꯏꯗꯤ ꯍꯧꯖꯤꯛꯀꯤ ꯏꯕꯥꯅꯤꯅ ꯇꯧꯕꯁꯦ ꯏꯕꯥꯅꯤꯒꯤ ꯁꯤꯌꯥꯔ ꯑꯃꯗꯤ ꯁꯣꯏꯅ ꯐꯪꯒꯅꯦꯕ ꯍꯥꯏꯗꯤ ꯌꯥꯎꯕ ꯃꯤꯒꯤꯁꯨ ꯄꯩꯁꯥ ꯍꯥꯏꯗꯤ ꯍꯧꯗꯣꯛꯏꯕ ꯃꯤꯒꯤꯗꯨꯁꯨ ꯄꯩꯁꯥ ꯃꯌꯥꯝ ꯆꯥꯎꯅ ꯐꯪꯅꯩꯗꯅ ꯑꯗꯨ ꯁꯤꯌꯥꯔ ꯑꯃꯁꯦ ꯏꯕꯥꯅꯤꯒꯤ ꯂꯧꯔꯁꯦ ꯁꯤꯌꯥꯔ ꯑꯃꯗꯨꯅ ꯍꯌꯦꯡ ꯐꯪꯉꯀꯥꯟꯗ ꯃꯗꯤ ꯇꯪꯈꯥꯏ ꯇꯪꯈꯥꯏ ꯌꯦꯟꯅꯕ ꯌꯥꯏꯗꯅ ꯑꯗꯨꯣ ꯅꯣꯏꯔꯣꯝꯗ ꯃꯤꯁꯦ ꯍꯥꯏꯗꯤ ꯌꯥꯎ ꯃꯤ ꯇꯧꯔꯁꯤꯅꯦ ꯌꯥꯝ ꯀꯥ ꯍꯦꯟꯅꯁꯨ ꯇꯧꯔꯣꯏꯁꯦꯕ ꯍꯥꯏꯗꯤ ꯄꯩꯁꯥ ꯅꯨꯡꯉꯥꯏꯒꯗꯕ ꯃꯤ ꯑꯗꯨꯃꯥꯏꯅ ꯇꯧꯁꯦ ꯃꯤ ꯂꯤꯁꯤꯡ ꯀꯕꯤꯒꯤꯗ ꯃꯤ ꯀꯨꯟꯃꯨꯛ ꯇꯧꯁꯤꯔꯣ ꯌꯥꯕ꯭ꯔꯣ
ꯀꯨꯟꯁꯦ ꯌꯥꯗꯤ ꯌꯥꯏ ꯑꯗꯣ ꯀꯨꯟ ꯗꯥꯏꯔꯦꯛ ꯀꯨꯟꯁꯦ ꯐꯤꯛꯁ ꯑꯣꯏꯍꯜꯂꯣꯏꯁꯦꯕ ꯀꯨꯟ ꯃꯉꯥ ꯑꯗꯨꯃꯥꯏꯅ ꯑꯣꯏꯍꯟꯁꯦꯕ
ꯌꯥꯏꯌꯦ ꯑꯗꯣ ꯅꯪꯁꯨ ꯑꯗꯣꯝꯗꯅꯦ ꯍꯥꯏꯗꯤ ꯃꯊꯪ ꯍꯟꯗꯛ ꯊꯥꯁꯤ ꯂꯣꯏꯗꯣꯔꯦꯗꯅꯤꯅ ꯃꯊꯪ ꯊꯥ ꯍꯧꯒꯠꯂꯛꯄꯗꯒꯤꯅꯦ ꯍꯧꯖꯤꯛꯀꯤ ꯆꯥꯝꯃꯉꯥꯗꯨꯒꯅꯦ ꯆꯥꯅꯅꯕ ꯇꯧꯔꯁꯦ ꯃꯤ ꯅꯪꯁꯨ ꯑꯗꯣꯝꯗꯅꯦ ꯅꯣꯏ ꯃꯧ ꯈꯔ ꯂꯩꯗꯥꯅꯦ ꯃꯧꯉꯩꯗꯨ ꯁ ꯃꯄꯥꯛꯄꯤꯗ ꯀꯩꯀꯩꯗꯨꯣ ꯌꯥꯎꯅꯤꯡꯕ꯭ꯔꯅ ꯍꯪꯉꯣꯗꯣ ꯑꯩꯈꯣꯏ ꯁꯣꯝꯗꯁꯨ ꯂꯨꯍꯣꯡꯗꯧꯕ ꯃꯤ ꯂꯩꯌꯦꯕꯀꯣ ꯂꯨꯍꯣꯡꯗꯧꯕ ꯃꯤꯗꯨꯗꯤ ꯍꯥꯟꯅ ꯐꯪꯒꯦꯗꯤ ꯍꯥꯏꯔꯛꯑꯅꯤ ꯑꯗꯨꯅ ꯃꯥ ꯍꯥꯟꯅ ꯐꯪꯉꯁꯨ ꯐꯪꯖꯔꯁꯅꯨ ꯍꯥꯏꯗꯤ ꯑꯩꯈꯣꯏ ꯀꯩ ꯀꯩ ꯍꯥꯏꯗꯤ ꯁꯤꯖꯤꯟꯅꯗꯧꯕꯗꯨ ꯂꯩꯇꯕꯅꯤꯅ ꯍꯥꯟꯅ ꯄꯥꯝꯕ ꯃꯤꯗꯨꯅ ꯍꯥꯟꯅ ꯑꯗꯨꯝ ꯄꯤꯈ꯭ꯔꯁꯦ ꯑꯗꯨꯒ ꯑꯇꯩ ꯃꯩꯗꯨꯅ ꯇꯔꯟ ꯑꯣꯠꯄꯕꯨ ꯑꯣꯏꯔꯣ ꯑꯗꯨꯒ ꯍꯥꯏꯗꯤ ꯄꯩꯁꯥ ꯅꯨꯡꯉꯥꯏꯗꯕ ꯃꯤ ꯑꯣꯏꯅ ꯇꯧꯁꯤꯀꯣ ꯍꯥꯏꯗꯤ ꯄꯩꯁꯥ ꯅꯨꯡꯉꯥꯏꯇꯕ ꯃꯤꯗꯨꯗꯤ ꯑꯃꯨꯛ ꯃꯊꯪ ꯊꯥꯗ ꯄꯨꯟꯅ ꯄꯤꯒꯦ ꯈꯣꯠꯀꯦ ꯇꯧꯕꯗꯨꯣ ꯃꯃꯥꯡ ꯑꯩꯈꯣꯏ ꯇꯧꯔꯒ ꯌꯥꯝ ꯅꯨꯡꯉꯥꯏꯇꯦ ꯄꯩꯁꯥ ꯆꯦꯟꯅꯩꯌꯦꯕꯀꯣ ꯑꯗꯨ ꯅꯨꯡꯉꯥꯏ ꯅꯨꯡꯉꯥꯏꯗꯕ ꯃꯤꯗꯨꯣ ꯈꯔ ꯊꯤꯔꯛꯑꯣ
ꯍꯣꯏ ꯌꯥꯏꯌꯦ ꯑꯗꯨꯃꯥꯏꯅ ꯑꯣꯏꯅ ꯇꯧꯖꯩ ꯑꯗ ꯏꯕꯥꯅꯤꯒꯤꯗꯤ ꯈ꯭ꯋꯥꯏ ꯂꯥꯁꯇ ꯑꯣꯏꯅ ꯂꯧꯔꯁꯨ ꯂꯧꯖꯦꯕ ꯏꯕꯥꯅꯤꯒꯤꯁꯤ ꯊꯦꯔꯛꯑꯣ ꯉꯔ ꯃꯣꯏ ꯑꯗꯨꯝ ꯍꯥꯟꯅ ꯄꯤꯊꯣꯛꯈꯤꯁꯦꯕ ꯑꯩꯈꯣꯏ ꯏꯕꯥꯅꯤ ꯑꯍꯨꯝꯗꯨꯏ ꯃꯅꯨꯡꯗ ꯑꯃ ꯍꯥꯟꯅ ꯐꯥꯎꯔꯛꯑꯒꯁꯨ ꯃꯣꯏꯗ ꯍꯥꯟꯅ ꯂꯧꯅꯤꯡꯕ ꯃꯤ ꯑꯃꯗ ꯍꯥꯟꯅ ꯄꯤꯊꯣꯛꯈꯤꯁꯦꯕ ꯏꯕꯥꯅꯤꯒꯤꯗꯨꯗꯤ ꯀꯣꯟꯅ ꯂꯧꯍꯧꯕ ꯌꯥꯏꯗꯅ ꯑꯗꯣ ꯁꯨꯃꯥꯏꯅ ꯇꯧꯕꯅꯦ ꯑꯩꯁꯦ ꯑꯩꯈꯣꯏ ꯏꯟꯗꯣꯝꯆꯥ ꯑꯃꯁꯨ ꯂꯥꯛꯇꯅ ꯂꯩꯌꯦ ꯃꯥꯁꯦ ꯃꯁꯥ ꯉꯝꯗꯕꯒꯤ ꯑꯁꯤꯒꯤ ꯑꯣꯖꯥ ꯃꯥꯏꯕ ꯑꯃ ꯂꯩꯕꯗꯣ ꯃꯥꯒꯤꯗ ꯍꯥꯏꯐꯦꯠꯇꯪ ꯆꯥꯃꯤꯟꯅꯔꯨꯁꯦꯅ ꯍꯥꯏꯅꯔꯝꯕꯅꯦꯕ ꯑꯗꯣ ꯑꯁꯤ ꯍꯥꯟꯅ ꯆꯠꯊꯣꯛꯎꯔꯒꯦ ꯑꯗ ꯍꯜꯂꯛꯑꯒ ꯑꯩꯁꯦ ꯅꯪꯉꯣꯟꯗ ꯑꯃꯨꯛ ꯄꯥꯎ ꯐꯥꯎꯅꯔꯁꯦ
ꯑꯣꯏ ꯑꯗꯨꯅꯦ ꯅꯪ ꯒꯥꯔꯤꯗꯨꯨꯁꯨ ꯌꯥꯔꯕ ꯃꯅꯤꯌꯦꯗ ꯑꯩ ꯑꯩꯈꯣꯏ ꯏꯅꯥꯎꯄꯥꯗꯨꯁꯨ ꯂꯥꯛꯑꯦ ꯑꯗꯨꯒ ꯑꯩ ꯁꯥꯎꯗꯣ ꯄꯨꯔꯒ ꯂꯥꯛꯑꯒꯦ
ꯍꯣꯏ ꯑꯗꯨꯃꯥꯏꯅ ꯇꯧꯔꯣ ꯂꯥꯛꯂꯣ ꯑꯗꯨ ꯑꯣꯏꯗꯤ ꯑꯩ ꯊꯝꯃꯦꯀꯣ ꯅꯪꯅ ꯁꯥ ꯁ ꯊꯨꯅ ꯂꯥꯛꯑꯣ
ꯍꯣꯏ ꯍꯣꯏ